ꯥꯏ
ꯑꯦꯁ ꯉꯁꯥꯏ ꯍꯥꯏꯗꯤ ꯅꯪꯅꯤ ꯑꯣꯣꯛꯅꯅꯤ
ꯑꯩꯒꯤ ꯗꯦ ꯐꯥꯏꯚ ꯖꯤꯅꯦ
ꯐꯥꯏꯚ ꯖꯤ ꯑꯣꯏꯕ꯭ꯔꯥ ꯅꯪꯗꯩ ꯑꯩ ꯉꯁꯥꯥꯏꯝ ꯆꯦꯁ ꯊꯥꯕꯗꯣ ꯅꯪꯉꯣꯟꯗ ꯇꯤꯛ ꯑꯃꯈꯛꯇꯪꯅꯦ ꯊꯣꯛꯄ ꯉꯥꯏꯍꯥꯛ ꯂꯥꯛꯑꯒ ꯇꯤꯛ ꯑꯅꯤ ꯂꯥꯛꯑꯦ ꯑꯃꯨꯛꯀ
ꯐꯥꯏꯚ ꯖꯤꯁꯨ ꯅꯦꯠꯋꯥꯛ ꯌꯥꯗꯕ꯭ꯔꯣ
ꯀꯗꯥꯏ ꯐꯥꯏꯚ ꯖꯤꯔꯣ ꯑꯩꯒꯤ ꯋꯥꯏꯐꯥꯏꯅꯤ ꯁꯤꯖꯤꯟꯅꯕ ꯋꯥꯏꯐꯥꯏ ꯐꯥꯎꯅꯤꯡꯉꯣ ꯅꯨꯡꯉꯥꯏꯇꯦ ꯁꯤꯒꯤ ꯀꯩꯅꯣꯁꯦ ꯍꯥꯏꯅꯤꯡꯗ꯭ꯔꯦ
ꯄꯥꯏꯅ ꯑꯩꯅ ꯋꯥꯏꯐꯥꯏ ꯇꯧꯔꯗꯤ ꯌꯥꯔꯣꯏꯗ꯭ꯔꯅ ꯑꯩꯅ ꯋꯥꯏꯐꯥꯏ ꯌꯨꯁ ꯇꯧꯗꯕ
ꯑꯩꯁꯨ ꯇꯧꯗꯦꯗ ꯋꯥꯏ ꯐꯥꯏꯕꯨꯗꯤ ꯌꯥꯗ꯭ꯔꯕ ꯋꯥꯏ ꯐꯥꯏꯁꯦ ꯅꯨꯡꯉꯥꯏꯇꯦꯕ ꯎꯝ ꯋꯥ ꯃꯈꯥ ꯇꯥꯔꯁꯦ ꯅꯪ ꯑ ꯉꯁꯤꯁꯨ ꯌꯦꯅꯤ ꯅꯣꯏ ꯅꯣꯏ ꯄꯨꯄꯨ ꯉꯁꯤ ꯕꯣꯁ ꯅꯥꯒꯅꯤꯅꯦ
ꯄꯥꯅꯦꯦ ꯏ ꯄ ꯐꯅꯗꯤꯦ
ꯅꯨꯄꯥ ꯀꯩꯅ ꯆ ꯅꯣꯏ ꯀ
ꯑꯁ ꯑꯩꯒ ꯍꯧꯖꯤꯛ ꯅꯨꯡꯁꯤ ꯅꯨꯡꯁꯤꯅꯔꯤꯕꯅꯦ ꯃꯥꯒ ꯑꯗ ꯑꯩꯅ ꯅꯪ ꯅꯪ ꯉꯁꯤ ꯍꯦꯇ꯭ꯔꯤꯛ ꯂꯧ
ꯑꯁ ꯍꯠꯇꯒ ꯋꯥꯗꯦ ꯅꯪ ꯅꯪ ꯇꯧꯅꯥꯈ꯭ꯔꯣ ꯑꯗꯨꯋꯥꯗꯤ ꯉꯁꯤ ꯉꯝꯃꯅꯤꯃ ꯗꯥꯎ ꯂꯩꯇꯦ ꯃꯥꯅ
ꯀꯅꯥꯃꯦ ꯁꯤ ꯍꯥꯏꯕ꯭ꯔꯣ ꯑꯩ ꯇꯜꯂꯦ
ꯑꯣ ꯑꯣ ꯅꯪꯒꯤ ꯏꯟꯁꯇꯥꯒ꯭ꯔꯥꯝꯗꯣ ꯀꯃꯥꯏꯅ ꯍꯥꯡꯕꯅꯣ ꯕꯟ ꯍꯥꯏꯔ ꯍꯥꯡꯕ꯭ꯔꯣ
ꯍꯥꯥ
ꯏꯟꯁꯇꯥꯒ꯭ꯔꯥꯝꯗ ꯕꯟ ꯍꯥꯏꯅ ꯍꯥꯡꯕ꯭ꯔꯣꯅ
ꯎꯠꯇꯦ
ꯀꯔꯤꯅꯣ ꯒꯩꯕꯣꯟ ꯍꯥꯏꯕ꯭ꯔꯣ ꯕꯣꯟ ꯍꯥꯏꯕ꯭ꯔꯣ ꯑꯥ ꯑꯥ ꯅꯪꯅꯤꯅꯦ ꯑꯩꯒꯤ ꯏꯟꯁꯇꯥꯒ꯭ꯔꯥꯝꯗ ꯂꯥꯏꯛ ꯌꯥꯝ ꯄꯤꯔꯤꯁꯦ ꯏꯁꯇꯣꯗꯤꯗ
ꯅꯤ ꯑꯩꯒꯤ ꯕꯣꯏ ꯐ꯭ꯔꯦꯟꯒꯤ ꯑꯣꯏꯕꯒꯤ
ꯑ ꯑꯠ ꯕꯤꯠ ꯌꯥꯗꯦꯦ ꯅꯪꯁꯦ ꯃꯦꯁꯤ ꯌꯥꯝ ꯃꯥꯟꯕꯥꯟꯕꯒꯣ ꯔꯁꯤꯗꯣ
ꯃꯁꯥꯛ ꯄꯖꯥꯕꯁꯤꯡꯁꯦ ꯂꯣꯏꯅꯃꯛ ꯄ꯭ꯔꯣꯇꯣꯒ꯭ꯔꯥꯝ ꯇꯧꯧꯕꯅꯤ
ꯑꯆꯥ ꯍ ꯎꯝ ꯎꯝ ꯆꯃꯤꯅꯤ ꯆꯨꯃꯤꯅꯤ
ꯑꯗꯨꯗꯣ ꯂꯥꯏꯈ꯭ꯔꯣꯃꯣ ꯀꯣ
ꯍꯜꯂꯣꯔꯦ ꯈꯨꯔꯨꯝꯕ ꯑꯁꯌꯎ ꯌꯨ ꯍꯥꯏ ꯀꯔꯤꯔꯝ ꯑꯁꯅꯤꯅꯣ
ꯎꯝ ꯈꯪꯉꯦ ꯏꯃꯥꯟꯅꯕꯤꯗꯨꯔꯣ
ꯃꯤꯡꯗꯣ ꯀꯥꯎꯋꯦꯅꯦ ꯈꯝ ꯍꯥꯏꯕ ꯅꯠꯇꯦ ꯈꯝꯃꯗꯤ ꯑꯥ ꯈ꯭ꯋꯥꯟ ꯑꯁ ꯏꯕꯥꯅꯤ ꯈꯠꯅꯔꯕꯗꯤꯀꯣ ꯍꯥꯏꯔꯨꯅꯨ
ꯎꯝ ꯆꯄ꯭ꯔꯤ ꯍꯥꯏꯌꯣ ꯑꯗꯨꯝ ꯋꯥ ꯐꯣꯡꯒꯅꯨ
ꯉꯝꯗꯝꯅꯦ ꯃꯥ
ꯋꯥ ꯈꯣꯝꯒꯅꯨ ꯖꯁ ꯆꯄ꯭ꯔꯤ ꯍꯥꯏꯌꯣ
ꯎꯝ ꯆꯄ꯭ꯔꯤ ꯃꯥꯜꯂꯕ ꯃꯁꯛꯇꯨꯒꯀꯣ ꯔꯥꯁꯤꯗꯨꯒ
ꯍꯣꯏ ꯃꯣ ꯃꯣ ꯃꯣꯏꯗꯤ ꯃꯦꯁꯤꯅꯤ ꯅ
ꯑꯦ
ꯑꯩ ꯃꯦꯁꯤ ꯃꯦꯁꯤꯒꯤ ꯐꯦꯟ ꯃꯥꯜꯂꯦ ꯍꯥꯏꯔꯛꯄꯁꯤꯗꯤ ꯑꯩ ꯊꯃꯣꯏ ꯅꯨꯡꯉꯥꯏ ꯄꯦ
ꯑꯦ ꯍꯧꯔꯤꯛꯇꯤ ꯄꯨꯔꯥ ꯃꯥꯟꯒ꯭ꯔꯦ
ꯎꯝ ꯑꯩꯅ ꯃꯦꯁꯤꯁꯦ ꯋꯥꯔꯜ ꯀꯞꯁꯦ ꯃꯥ ꯌꯥꯎꯗ꯭ꯔꯗꯤ ꯐꯅꯤ ꯍꯥꯏꯅ ꯈꯜꯂ ꯀꯥꯟꯁꯤꯗ
ꯎꯝ ꯃꯣꯏꯒꯤ ꯄꯨꯗꯤ ꯑꯄꯪ ꯄꯪꯕ ꯉꯥꯛꯇꯪ ꯊꯦꯡꯅꯍꯟꯕꯅꯤ ꯍꯟꯗꯛꯁꯨ ꯏꯖꯤꯞꯁꯨ ꯄꯪꯕ ꯇ
ꯑꯁ ꯇꯜꯦ ꯃꯣꯏꯗꯤ
ꯃꯣꯏ ꯃꯥꯒꯤ ꯃꯥꯒꯤ ꯅꯨꯄꯥ ꯀꯩꯅꯣ ꯂꯩꯔꯤ ꯐꯥꯎꯗꯤ ꯇꯧꯈꯤꯅꯤꯗꯥ
ꯑꯗꯨ ꯃꯥꯁꯨ ꯑꯗꯨꯁꯨ ꯀꯨꯏꯔꯦ ꯂꯩꯕ ꯃꯥ ꯆꯠꯂꯣꯏꯗ꯭ꯔꯣ
ꯀꯅ ꯃꯣꯏ ꯏꯂꯦꯛꯁꯟ ꯂꯩꯁꯤꯅ ꯃꯣꯏ ꯏꯂꯦꯛꯁꯟꯗꯨ ꯉꯝꯃ ꯗꯤ ꯗꯨꯝ ꯄꯨꯒꯅꯤꯅ ꯄ꯭ꯔꯦꯁꯤꯗꯦꯟꯁꯦ
ꯗꯨꯝ ꯃꯀꯣꯛ ꯇꯥꯡꯕꯗꯣ ꯀꯅꯥꯅ ꯕꯣꯠ ꯄꯤꯕ꯭ꯔꯥꯅꯦ
ꯉꯔꯥꯡꯗꯣ ꯍꯥꯏꯅꯤꯅꯦ ꯃꯥꯅ ꯕ꯭ꯔꯤꯗꯦꯟꯗꯣ ꯃꯥꯒꯤ ꯚꯤꯗ꯭ꯌꯣ ꯀ꯭ꯂꯤꯞ ꯑꯃꯥ ꯚꯥꯏꯔꯦꯜ ꯆꯠꯄꯗꯣ ꯈꯪꯕ꯭ꯔꯥ
ꯎꯝ ꯑꯣꯏ ꯈꯪꯅꯤꯈꯔꯤ
ꯃꯤꯗ꯭ꯌꯥ ꯃꯤꯗ꯭ꯌꯥꯅ ꯋꯥ ꯍꯥꯅ ꯉꯁꯤ ꯃꯥꯏ ꯇꯧꯏꯒꯁꯤ ꯃꯤꯁꯦ ꯑꯁꯥꯔ ꯏꯇꯦꯛ ꯀꯌꯥ ꯌꯥꯝꯅ ꯋꯥꯟ ꯋꯥꯅ ꯌꯦꯡꯉꯦ ꯑꯩꯏ ꯊꯃꯣꯏꯅꯦ ꯑꯔꯖꯦꯟꯇꯤꯅꯥꯗꯤ ꯍꯥꯏꯔꯒ ꯂꯥꯁꯇ ꯃꯤꯗ꯭ꯌꯥꯅꯦ ꯍꯥꯏꯔꯗꯤ ꯃꯥ ꯈꯪꯗꯒꯤ ꯃꯥꯒꯤ ꯋꯥꯗꯨꯉ ꯇꯣꯉꯥꯟꯅ ꯇꯣꯛꯈꯤꯅ ꯑꯩꯗꯤ ꯅ꯭ꯌꯨꯇ꯭ꯔꯦꯜꯅꯦ ꯂꯩꯔ ꯀꯥꯏꯅꯒ ꯍꯥꯏꯅꯤꯅꯦ
ꯎꯝ ꯃꯥꯁꯦ ꯑꯁꯦꯡꯕꯗꯤ ꯃꯥꯒꯤ ꯂꯝꯁꯦ ꯀꯔꯤꯔꯥ
ꯍꯝ ꯈꯪꯗꯦꯗ ꯑꯗꯨ ꯅꯨꯄꯥꯏ ꯊꯤꯅꯤꯗ ꯀꯅꯥꯅ
ꯃꯥ ꯃꯦꯁꯤꯒꯤ ꯂꯝꯃꯥꯟꯅꯕꯁꯨ ꯅꯠꯇꯦ
ꯅꯥ ꯈꯪꯕ꯭ꯔꯣ ꯐꯨꯠꯕꯣꯜꯁꯦ ꯍꯟꯗꯛꯇꯤ ꯀꯔꯞꯁꯟꯅꯤꯅꯦꯍ ꯂꯣꯏꯅꯃꯛ ꯄꯣꯂꯤꯇꯤꯛꯁꯅꯤꯅꯦ
ꯃꯥ ꯁꯞꯄꯣꯔꯠ ꯂꯧꯒꯦ ꯅ ꯇꯧꯔꯒꯅ ꯀꯥꯔꯣꯏ ꯂꯣꯏꯔꯦ
ꯉꯁꯤ ꯏꯁꯄꯦꯟ ꯃꯨꯛ ꯍꯦꯛ ꯉꯝꯃꯕ ꯍꯥꯏꯁꯤꯅꯤ ꯉꯝꯒꯅꯤꯗ ꯈꯪꯉꯦꯗ ꯑꯩꯗꯤ
ꯎꯝ ꯁ꫱ꯄꯦꯟꯁꯨ ꯌꯥꯝ ꯀꯩꯅꯣ ꯇꯧꯕꯗꯤ ꯅꯠꯇꯦꯗ
ꯎꯝ ꯀꯔꯤ ꯌꯥꯝꯃ ꯅꯨꯡ ꯃꯥ ꯑꯈꯣꯏ ꯅꯨꯅꯣ ꯃꯦꯟꯗꯦꯅ ꯅꯩꯕꯤꯗꯣꯏꯅꯦ ꯔꯦꯟ
ꯃꯤ ꯃꯁꯤꯡ ꯊꯤꯕꯁꯨ ꯊꯤꯗ꯭ꯔꯁꯨ ꯌꯥꯏ ꯑꯗꯨꯒꯨꯝꯕ ꯑꯉꯥꯡꯗꯨꯗꯤ
ꯎꯝ ꯏꯒꯣ ꯈꯨꯌꯥꯝꯅꯀ ꯀꯣ
ꯎꯝ ꯃꯈꯣꯡꯅ ꯇꯧꯔꯤꯕꯗꯨꯒ ꯃꯆꯤꯟꯅ ꯉꯥꯡꯕꯗꯨꯒ
ꯎꯝ ꯏꯁ ꯃꯥꯅ ꯍꯥꯏꯕꯗ ꯍꯨꯖꯤꯛꯇꯤ ꯒ꯭ꯔꯨꯞ ꯏꯁꯇꯦꯖꯇꯤ ꯑꯩ ꯏꯟꯇꯔꯦꯁ ꯌꯥꯗꯦ ꯍꯧꯖꯤꯛꯇꯤ ꯅꯣꯔꯠ ꯑꯥꯎꯠ ꯏꯁꯇꯦꯖꯅ ꯑꯩ ꯀꯩ ꯍꯥꯏꯔꯣ ꯃꯥꯅ ꯍꯥꯏꯕꯗꯣ ꯏꯟꯇꯔꯦꯁꯇꯤꯡ ꯑꯣꯏꯔꯦ ꯍꯥꯏꯕꯗ ꯃꯥ ꯂꯩꯕꯗꯣ ꯑꯗꯨꯒꯤ ꯑꯗꯨꯒꯤ ꯀꯃꯦꯟ ꯆꯦꯛꯁꯟꯗ ꯐꯖꯕꯅꯦ ꯍꯉꯥꯡꯦ ꯅꯪ ꯔꯜ ꯀꯞ ꯀꯌꯥꯔꯛ ꯁꯨꯔꯕꯣ ꯅꯦꯁꯅ ꯍꯥꯏꯕ ꯀꯥꯟꯗ ꯀꯅꯦꯛꯁꯟꯗꯣ ꯃꯤꯅ ꯉꯥꯡꯅꯕꯅꯦꯕ
ꯍꯣꯏ ꯃꯤꯗꯤ ꯃꯥꯒꯤ ꯐꯥꯔꯁ ꯑꯍꯥꯟꯕ ꯁꯥꯟꯅꯕ ꯎꯝ ꯐꯖꯅ ꯒꯣꯇꯟꯒꯤꯧꯔ ꯇꯧꯗ꯭ꯔꯒ
ꯑꯁ ꯑꯩꯗꯤ ꯑꯩꯗꯤ ꯕꯥꯄꯦꯗꯨꯅꯤꯅꯦ ꯌꯦꯡ ꯀꯣ ꯌꯥꯝ ꯆꯥꯟꯅꯍꯟꯅꯤꯡꯉꯤꯁꯦ ꯑꯩꯗꯤ
ꯍꯣꯏ ꯑꯗꯨꯁꯨ ꯑꯩꯒꯤ ꯑꯉꯥꯡꯅꯤ
ꯑꯁ ꯂꯣꯅꯦ
ꯄꯥꯝꯃꯦ ꯃꯕꯥꯅꯤ ꯑꯅꯤꯃꯛ ꯄꯥꯝꯃꯦ ꯑꯗꯣ ꯍꯟꯗꯛꯇꯤ ꯈꯔ ꯃꯥꯗꯤ
ꯑꯁ ꯑꯩꯒꯤꯕꯤꯅꯤ ꯑꯩꯒꯤ ꯏꯕꯤꯅꯤ ꯉꯁꯤ ꯑꯁ ꯀꯥꯞꯍꯧꯈ꯭ꯔꯦ ꯅꯨꯡꯉꯥꯏꯇꯦ
ꯑꯩ ꯁꯨꯞꯄꯝ ꯄꯥꯝꯅꯦꯕꯤꯅꯤꯗꯤ ꯍꯣꯏꯠꯔ
ꯁ ꯁꯤꯦꯁ ꯀꯩ ꯄꯥ ꯅꯅꯕ
ꯑꯩ ꯈꯪꯗꯦ ꯃꯥꯁꯦ ꯈꯪꯗꯦ ꯑꯕꯥ ꯄꯒꯔꯥꯏ ꯋꯥꯔꯤꯔꯤꯒꯨꯝꯅ ꯈꯜꯂꯦ ꯑꯩꯗꯤ
ꯇꯧꯗꯦ ꯇꯧꯗꯦ ꯁꯨꯛꯇꯧ ꯇꯧꯗꯦꯀꯣ ꯃꯦꯗꯤꯌꯥꯒꯤ ꯀꯩꯅꯣꯅꯤꯅꯦ ꯑꯗꯨꯗꯣ
ꯃꯃꯅꯤ ꯄꯨꯣꯟꯅ ꯁꯥꯟꯅꯔꯁꯨ ꯑꯅꯤ ꯃꯥꯅ
ꯕꯤꯅꯤꯁꯨ ꯔꯅꯥꯎꯗꯣ ꯄꯥꯝꯃꯤ ꯎꯝ ꯑꯗꯨ ꯇꯧꯅꯤꯗ ꯕꯤꯅꯤꯁꯨ ꯅꯅꯥꯎꯗꯣ ꯄꯥꯝꯃꯦ ꯃꯕꯤꯁꯨ ꯅꯅꯥꯎꯗꯣ ꯄꯥꯝꯃꯦ ꯄ꯭ꯂꯦ ꯏꯁꯇꯥꯗꯣ ꯃꯥꯟꯅꯔꯛꯄꯒꯤꯅꯤꯅꯦꯍ
ꯎꯝ
ꯃꯥꯒꯤ ꯃꯥꯕꯥꯅꯤ ꯄꯣꯖꯤꯁꯟꯗꯣ ꯃꯅꯥꯔꯛꯄ ꯑꯗꯨꯒꯤꯅꯤꯅꯦ
ꯍꯥꯏꯗꯤ ꯄꯥꯝꯅꯤ ꯄꯥꯝꯃꯦ ꯕꯤꯅꯤꯁꯨ ꯎ ꯑꯩꯈꯣꯏ ꯇꯤꯝ ꯈꯛꯇ ꯑꯃꯈꯛꯇꯅꯤꯅ ꯑꯗꯨꯕꯨ ꯍꯥꯏꯗꯤ ꯑꯥꯏꯗꯣꯒꯨꯝꯅꯗꯤ ꯊꯝꯗꯦꯗ
ꯎꯝ ꯁꯤꯁꯨ ꯉꯝꯃ ꯌꯥꯔꯅꯤ ꯃꯥꯅ ꯐꯖꯅ ꯁꯥꯟꯅꯕꯤꯕꯅꯤꯅꯦ
ꯀꯩꯅꯣꯗꯤ ꯑꯃ ꯔꯐꯤꯅꯥꯗꯨꯗꯤ ꯕꯔꯀꯥꯒꯤ
ꯆꯂꯏ ꯀꯗꯑ ꯎꯝ ꯁꯕꯁꯇꯤꯇ꯭ꯌꯨꯠꯅꯤ ꯁꯤ
ꯏꯟꯖꯨꯔꯤ ꯏꯟꯖꯔꯤ ꯀꯥꯏꯅ ꯆꯤꯟ ꯊꯤꯕꯔꯦ
ꯎꯝ ꯅꯍꯥꯟ ꯏꯟꯖꯔꯤꯃꯅꯤ ꯆꯀꯤꯅꯦ ꯃꯦꯁ ꯑꯅꯤꯈꯛꯇꯪꯗꯤ ꯁꯕ ꯐꯪꯉꯕꯅꯤ ꯑꯩ ꯎꯊꯣꯛꯇꯦ ꯁꯅꯕ ꯍꯩꯕ ꯍꯩꯇꯕ ꯄꯔꯐꯣꯔꯃꯦꯟꯁꯇꯣ ꯌꯥꯝꯅ ꯄꯤꯗꯦꯕ ꯃꯦꯟꯃꯥꯔꯗꯤ ꯉꯁꯤꯁꯦ ꯈꯔ ꯁꯤꯟꯅꯩ ꯄꯤꯅꯥꯎꯇꯤ ꯂꯥꯁ ꯃꯤꯅꯤꯠꯇ ꯆꯥꯟꯕꯤꯈꯤꯅꯤ ꯃꯥꯅ
ꯑꯗꯨꯃꯛ ꯀꯥꯞꯄꯗ ꯅꯍꯥꯟꯒꯤ ꯀ꯭ꯂꯤꯞꯔꯥ ꯂꯥꯁ ꯅꯥꯏꯒꯤꯔ ꯉꯔꯥꯡ ꯑꯍꯤꯡꯒꯤꯔ
ꯉꯔꯥꯡ ꯑꯦ ꯉꯁꯤꯒꯤꯅꯦ ꯉꯁꯤꯒꯤ ꯎꯝ ꯑꯣ
ꯉꯁꯤꯁꯨ ꯀꯄ꯭ꯔꯥ
ꯀꯄꯤꯅꯤ꯭ꯔꯙ ꯀꯄ ꯗꯥꯗꯥꯗ ꯈꯨꯗꯥꯡ ꯇꯧꯔꯒ ꯂꯥꯏ ꯈꯨꯔꯨꯝꯉ ꯀꯞꯄꯅꯤ
ꯅꯨꯅꯨꯡꯉ ꯑꯇ
ꯃꯥ ꯊ ꯃꯣꯏꯁꯨꯦ ꯌꯥꯝ ꯁꯣꯜꯂꯦꯕ ꯃꯥꯁꯦ ꯑꯩ ꯌꯥꯝꯝ ꯇ ꯀꯅ ꯆꯅ ꯎꯝ ꯑꯦ ꯁꯔ ꯁ ꯍꯔꯦ ꯅꯈꯣꯏ ꯁꯨꯒ ꯏꯗꯅ ꯅꯩꯅ ꯂꯣꯏꯔꯦ ꯃꯗꯨ ꯃꯗꯨ ꯃ ꯃꯆꯁꯨ ꯃꯆꯥꯁꯤꯡꯅ ꯃꯆꯥ ꯃꯁꯨꯁꯤꯡꯅ ꯉꯥꯡꯅ ꯀꯅꯜꯂꯤ
ꯍꯥꯏꯅꯦ ꯑꯩꯅ ꯈꯔ ꯍꯥꯏꯕꯤꯕꯅꯤ ꯅꯍꯥꯟꯗꯤ ꯅꯪ ꯐꯖꯅ ꯁꯥꯅꯥꯗꯦꯀꯣ ꯍꯟꯗꯛꯅꯦ ꯍꯦꯟꯅ ꯐꯖꯅ ꯁꯥꯟꯅꯅꯤꯡꯉꯥꯏ ꯇꯥꯛꯑꯣ ꯃꯤ ꯋꯥ ꯉꯥꯡꯕꯗꯣ ꯇꯥꯅꯤꯡꯗꯦ ꯍꯥꯏꯅ ꯍꯥꯏꯈ꯭ꯔꯅꯤ ꯍꯣꯏ ꯍꯣꯏ ꯍꯣꯏ ꯍꯥꯏꯅ ꯃꯥꯗꯣ ꯍꯥꯔꯠꯒ ꯊꯥꯔꯛꯑꯦ
ꯑꯦ ꯅꯪ ꯏꯗꯨ ꯂꯥꯁꯇ ꯃꯌꯥꯡꯒꯤꯔ ꯅꯥꯎꯗꯣ ꯑꯣꯏꯔꯝꯅꯤꯅꯣ
ꯎ ꯃꯌꯥꯒ
ꯇꯄ꯭ꯔꯤ ꯇꯄ꯭ꯅꯥꯎꯗꯣꯅꯥꯎꯗꯣ ꯁꯥꯕ ꯑꯦꯀꯥꯎ ꯁꯥꯕ ꯌꯦꯡ ꯑꯣꯏꯔꯝꯗꯣꯏꯅꯀꯣ
ꯗ ꯅ ꯅꯪꯅ ꯐꯣꯂꯣ ꯇꯧꯔꯤꯕ ꯅꯪꯒꯤ ꯒꯣꯗ ꯒꯣꯗ ꯍꯥꯟꯅ ꯐꯣꯂꯣ ꯇꯧꯔꯤꯕ ꯑꯦꯀꯥꯎꯟꯗꯨꯅꯤ
ꯑꯣ ꯒꯣꯠꯁꯨ ꯌꯥꯝꯃꯟꯗꯅꯕꯀ ꯑꯁꯥꯕ ꯒꯣꯠꯁꯨ ꯌꯥꯝꯃꯟꯗꯅꯕ
ꯑꯦꯗꯅꯤꯅꯤ ꯐꯖꯕ ꯍꯥꯏꯗꯤ ꯍꯥ
ꯍꯣꯔꯦꯟꯗꯤ ꯀꯩꯅꯣ ꯑꯁ ꯔꯐꯦꯜ ꯂꯤꯌꯥꯎꯁꯨ ꯄꯥꯝꯃꯦ ꯖꯣꯔ ꯐꯤꯂꯤꯛꯁꯁꯨ ꯄꯥꯝꯃꯦ ꯑꯅꯤꯃꯛꯁꯦ ꯑꯁꯥꯏꯗꯤ ꯆꯪꯍꯟꯅꯤꯡꯉꯤꯅꯦ
ꯀꯅꯥꯒꯤ
ꯄꯣꯣꯔꯆꯨꯒꯜꯣ ꯑ ꯌꯥꯎꯗꯣ ꯔꯐ ꯔꯐꯥꯜ ꯂꯤꯌꯥꯎꯅꯦ ꯑꯗꯨꯒ ꯖꯥꯎ ꯐꯤꯇꯛꯁ ꯑꯅꯤꯗꯣ
ꯎꯝ
ꯃꯕꯥꯅꯤ ꯄꯨꯖꯤꯁꯟ ꯆꯞ ꯃꯥꯟꯅꯕꯗꯣ ꯍꯅꯤꯃ ꯇꯧꯍꯟꯅꯤꯡꯕꯅꯤ ꯑꯩꯗꯤ
ꯑꯩꯗꯤ ꯀꯅꯥ ꯍꯦꯟꯅ ꯀꯩꯅꯣ ꯇꯧꯕ꯭ꯔꯥ
ꯍꯥꯏꯗꯤ
ꯍꯥꯏꯕꯗꯤ
ꯑꯩꯃꯤꯗꯤ ꯈꯪꯗꯦꯗ ꯑꯗꯨꯝ ꯆꯞ ꯃꯥꯟꯅꯩꯩꯅ ꯍꯥꯏꯕꯗꯤ ꯌꯦꯡꯕ ꯅꯨꯡꯉꯥꯏꯕꯅꯤꯅ ꯀꯩꯅꯣ ꯕꯣꯔ ꯄꯥꯏꯕꯗ ꯈꯔ ꯐꯖꯕꯅ ꯍꯥꯏꯕꯗꯤ ꯋꯥꯈꯜꯗ ꯅꯨꯡꯉꯥꯏꯕꯅ ꯖꯣꯕ ꯐꯂꯤꯛꯁꯅ ꯈꯔ ꯅꯨꯡꯉꯥꯏꯕ ꯍꯥꯏꯕꯗꯤ ꯀꯤꯂꯣ ꯈ ꯂꯩꯕ ꯃꯥꯗꯣ
ꯎꯝ ꯀꯩꯅꯣ ꯔꯣꯅꯥꯜꯗꯣꯗꯤ ꯐꯨꯜ ꯇꯥꯏꯝ ꯁꯅꯥꯒꯗ꯭ꯔꯣ
ꯈꯪꯗꯦ ꯐꯨ ꯇꯥꯏꯕꯁꯤ ꯅꯥꯗꯧ ꯃꯥꯟꯗꯦ ꯃꯥꯁꯤ ꯈꯪꯗꯦ ꯃꯦꯠꯁꯀꯤ ꯃꯇꯨꯡ ꯏꯜꯂꯗ ꯃꯦꯠꯁꯇꯨ ꯇꯥꯏꯠ ꯇꯧꯔꯗꯤ ꯃꯅꯔ ꯃꯣꯁꯨ ꯆꯅ ꯄꯩ ꯌꯥ
ꯎꯝ
ꯑꯩꯗꯤ ꯃꯥꯁꯦ ꯉꯁꯤꯗꯤ ꯏꯁꯇꯥꯔꯇꯤꯡ ꯑꯣꯏꯍꯟꯅꯤꯡꯗꯕꯅꯤꯅꯦ ꯑꯩꯗꯤ
ꯀꯔꯤ ꯀꯔꯤꯒꯤ ꯁꯍꯟꯅꯤꯡꯕ꯭ꯔꯣꯂꯥꯁꯇ
ꯍꯥ ꯑꯩꯗꯤ ꯃꯥꯁꯦ ꯁꯞꯁꯤꯗꯤꯠꯇ ꯎꯝ
ꯇ꯭ꯔꯐꯤꯀꯤꯅ ꯊꯝꯅꯤꯡꯃ
ꯎꯝ ꯀꯥꯟ ꯌꯦꯗ ꯃꯦꯁꯇꯣ ꯑꯗꯨ ꯑꯣꯏꯔꯁꯨ ꯆꯪꯒꯅꯤꯗ ꯎꯄꯥꯏ ꯂꯩꯔꯣꯏꯗ
ꯇꯪꯅꯤ ꯍꯣꯏ
ꯆꯪꯉꯒ ꯊꯣꯛꯄꯗꯤ ꯊꯣꯛꯀꯅꯤ ꯁꯤꯛꯁꯇꯤ ꯃꯤꯅꯤꯠꯀꯨꯝꯕꯗꯒꯤ ꯊꯣꯛꯇꯤ ꯊꯣꯛꯀꯅꯤ ꯊꯣꯛꯄꯗꯤ ꯉꯁꯤ ꯉꯁꯤ ꯐꯤꯗꯤ ꯁꯣꯏꯗꯕꯅꯦ ꯃꯦꯠꯁꯇꯣ
ꯃꯣꯏ ꯄꯣꯖꯤꯁꯟꯗꯣ ꯃꯊꯟꯗꯔꯥ ꯐ꯭ꯔꯟꯗ ꯆꯦꯟꯕꯗꯣ ꯑꯍꯨꯝꯔꯥ
ꯀꯅꯥꯔꯣ ꯅꯅꯥꯎꯗꯣ ꯑꯩꯈꯣꯏ ꯄꯣꯇ꯭ꯔꯤꯒꯥꯎꯔꯣ
ꯍꯣꯏ
ꯐꯣꯔ ꯊ꯭ꯔꯤ ꯊ꯭ꯔꯤ ꯑꯣꯏꯝꯅꯤ ꯃꯣꯔꯗꯣ
ꯅꯍꯥꯟꯗꯤ ꯑꯗꯨꯃꯥꯏꯅ ꯇꯧꯗꯦꯀꯣ
ꯎꯝ ꯅꯥꯟ ꯐꯣꯔ ꯇꯨ ꯅ
ꯑꯆꯥ
ꯉꯍꯥꯟꯗꯩ ꯉꯁꯤꯅ ꯀꯃꯥꯏꯅ ꯇꯧꯔꯒ ꯏꯁꯄꯦꯟꯁꯨ ꯕꯨꯗꯤ ꯄꯣꯔꯇꯨꯒꯜꯒꯨꯝꯅ ꯄꯥꯏꯒꯅꯤ ꯐꯤꯁꯦ ꯕꯣꯠꯁꯦ ꯐꯖꯅ ꯄꯣꯖꯤꯁꯟꯗꯣ ꯃꯨꯟꯅꯒꯅꯦꯕ
ꯎꯝ ꯂꯝꯃꯤꯦꯟꯒꯤ ꯐꯨꯜ ꯇꯥꯏꯝ ꯁꯤꯟꯅꯒꯗ꯭ꯔꯥ ꯑꯗꯣ ꯉꯥꯡꯗꯣ
ꯁꯟꯅꯥꯒꯅꯤꯗ ꯑꯗꯨꯗꯤ ꯏꯁꯇꯥꯔꯅꯤꯗꯅ ꯔꯥꯏꯖꯤꯡ ꯏꯁꯇꯥꯔꯅꯤꯗꯅ ꯁꯟꯅꯥꯒꯅꯤꯗ
ꯍꯋꯥꯏꯁꯤꯡ ꯀꯥꯏꯅ ꯑꯩꯗꯤ ꯑꯗ ꯎꯗꯗ ꯃꯥꯒꯦ